ꯍꯣꯏ ꯇꯥꯏ
ꯇꯥꯢꯌꯦ
ꯑꯗꯨ ꯑꯣ ꯄꯤ ꯗꯤꯗꯣ ꯑꯩ ꯑꯍꯥꯟꯕ ꯀꯥꯕ ꯃꯇꯝꯗ ꯏꯇꯩꯃꯗꯣ ꯂꯩꯔꯝꯗ꯭ꯔꯦꯕꯀꯣ
ꯑꯣ ꯀꯅꯥ ꯂꯩꯔꯝꯕ꯭ꯔꯣ
ꯁꯤꯔꯤꯌꯦꯜ ꯅꯝꯕꯔꯁꯦ ꯑꯥ ꯌꯧꯈ꯭ꯔꯦ ꯉꯍꯥꯛ ꯂꯩꯔꯒ ꯃꯥ ꯊꯣꯛꯂꯛꯑꯦ ꯏꯇꯩꯃ ꯅꯪ ꯍꯣꯔꯦꯟ ꯂꯩꯔꯣꯏ ꯅꯩ ꯅꯩ ꯂꯩꯒꯗꯕ ꯅꯠꯇ꯭ꯔꯣ ꯍꯥꯏꯔ ꯍꯣꯏ ꯂꯩꯅꯤ ꯂꯩꯅꯤ ꯍꯣꯔꯦꯟ ꯀꯩꯅꯣ ꯑꯦꯗꯖꯁ ꯇꯧꯕꯤꯌꯨꯀꯣ ꯍꯥꯏꯔꯒ ꯑꯩ ꯃꯈꯥꯗ ꯑꯃꯨꯛ ꯀꯨꯝꯃꯨꯔꯦꯕ ꯍꯦꯛ ꯀꯥꯕꯒ ꯑꯃꯨꯛ ꯌꯦꯡꯉꯦ ꯍꯦꯛ ꯀꯥꯕꯒ ꯌꯦꯡꯉꯦꯕ
ꯍꯣꯏ
ꯌꯦꯡꯉꯒ ꯆꯪꯕꯗ ꯈꯔ ꯈꯔ ꯉꯥꯏꯊꯣꯛ ꯉꯥꯏꯁꯤꯟ ꯇꯧꯔꯦ ꯈꯨꯗꯛꯇꯕꯨꯗꯤ ꯌꯦꯡꯕ ꯐꯪꯉꯦꯕ ꯑꯗꯨ ꯈꯪ ꯈꯪꯅꯕ ꯂꯩꯔ ꯂꯩꯕꯅꯤꯅꯀꯣ ꯌꯦꯡꯕꯩꯒꯤꯗꯤ ꯏ ꯑꯦꯟ ꯇꯤ ꯗ ꯌꯦꯡꯕꯒꯤꯗꯤ ꯀꯩꯁꯨ
ꯑꯣ ꯈꯪꯅꯕ ꯂꯩꯕꯅꯤꯅ ꯑꯗꯣ ꯌꯦꯡꯕ ꯀꯥꯟꯗꯁꯨ ꯅꯨꯡꯉꯥꯏꯔꯝꯒꯅꯤꯅꯅ ꯀꯣ ꯃꯤ ꯑꯇꯩꯗꯤ ꯇꯤꯀꯦꯠ ꯀꯛꯄ ꯀꯥꯟꯗꯁꯨ ꯌꯥꯝ ꯋꯥꯅ ꯇꯧꯋꯦ ꯕꯥ ꯆꯦꯟꯊꯣꯛ ꯆꯦꯟꯁꯤꯟ ꯇꯧꯕꯗꯀꯣ ꯑꯗꯨꯅꯦꯗ ꯑꯗꯨ ꯑꯅꯥꯕꯁꯨ ꯃꯇꯝꯗꯨ ꯈꯪꯉꯒꯅ ꯍꯦꯟꯅ ꯐꯔꯦꯕ
ꯍꯣꯏ ꯍꯣꯏ ꯃꯥꯅꯦ ꯎꯝ ꯍꯣ ꯍꯣ ꯑꯗꯨ ꯍꯥꯏꯔꯒ ꯑ ꯀꯩꯅꯣ ꯇꯧ ꯏꯌꯥꯝꯕ ꯅꯣꯏ ꯈꯨꯟꯒꯤ ꯍꯟꯗꯛ ꯍꯥꯏꯅ ꯁꯤꯡꯅꯕꯗꯣ ꯇꯥꯕ꯭ꯔꯣ
ꯀꯩꯅꯣ
ꯍꯜꯂꯣ ꯑꯁ ꯃꯤ ꯋꯥ ꯉꯥꯡꯕꯁꯦ ꯇꯥꯗꯕ ꯇꯥꯗ꯭ꯔꯤꯔ ꯈꯪꯗꯦ ꯏꯌꯥꯝꯕ ꯑꯃ ꯍꯥꯏꯌꯦꯁ
ꯇꯧꯋꯦ ꯆꯞꯄꯒ ꯂꯩꯌꯦꯕ
ꯏꯌꯥꯝꯕ ꯍꯟꯗꯛ ꯍꯥꯏꯅ ꯁꯤꯡꯅꯈꯤꯕꯗꯣ ꯉꯔꯥꯡ ꯉꯔꯥꯡ ꯅꯍꯥꯟ ꯆꯠꯈꯤꯕꯗꯣ
ꯍꯣꯏ ꯈꯪꯉꯦ
ꯆꯠꯗꯣ ꯑꯩꯈꯣꯏ ꯕꯥꯗ ꯉꯁꯥꯏ ꯍꯪꯕꯗꯅꯦ ꯑꯥ ꯑ ꯑꯒꯥꯁꯇꯥ ꯑꯈꯣꯏ ꯕꯥꯗꯤ ꯆꯠꯇꯦꯍꯦ ꯑ ꯑꯒꯥꯁꯇ ꯍꯣꯡꯅꯕ ꯍꯥꯏꯌꯦ ꯍꯥꯏꯌꯦꯕ
ꯑꯣ
ꯑꯗꯨꯅ ꯅꯨꯄꯤꯈꯣꯏꯒꯤ ꯏꯃꯨꯡ ꯃꯅꯨꯡꯗꯣ ꯑꯃꯨꯛ ꯍꯥꯏꯔꯛꯀꯦ ꯍꯥꯏꯌꯦ ꯍꯥꯏꯌꯦ ꯀꯔꯤ ꯖꯅꯋꯥꯔꯤꯒꯤ ꯁꯦꯝꯕꯔ ꯌꯥꯝ ꯊꯨꯅ ꯍꯣꯡꯒꯗꯧ ꯃꯥꯜꯂꯦ ꯑꯒꯥꯁ ꯑꯥꯒꯁ ꯁ꯭ꯋꯥꯏꯗ ꯑꯈꯣꯢ ꯅꯨꯄꯥꯈꯣꯏꯅꯗꯤ ꯑꯥꯒꯁꯇ ꯍꯥꯏꯌꯦꯕ
ꯄꯥꯗꯨꯁꯨ ꯃꯀꯣꯛ ꯌꯥꯎꯗꯕ꯭ꯔꯥ ꯀꯩꯅꯣ ꯈꯪꯗꯦ
ꯑꯩꯗꯤ ꯀꯃꯥꯏꯅ ꯖꯅꯋꯥꯔꯤꯗ ꯖꯅꯋꯥꯔꯤꯗ ꯍꯥꯏꯐꯦꯠ ꯇꯥꯏ ꯑꯁ ꯑꯥꯒꯁ ꯑꯗꯨ ꯑꯣꯢꯗꯤ ꯌꯥꯝ ꯊꯨꯋꯦꯍꯦ ꯑꯩꯅꯗꯤ
ꯊꯨꯋꯦ ꯍꯣꯏ ꯃꯇꯝꯁꯨ ꯐꯠꯇꯕꯅꯤꯅꯀꯣ ꯈꯪꯗꯦ ꯃꯣꯏꯅ ꯈꯜꯂꯤꯁꯦ ꯀꯔꯤ ꯈꯟꯕ꯭ꯔꯥ ꯅꯨꯄꯤ ꯌꯥꯝ ꯆꯦꯟꯅꯤꯡꯕ ꯂꯨꯍꯣꯡꯅꯤꯡꯕ ꯇꯥꯏꯗ ꯇꯧꯋꯦ ꯕ ꯃꯣꯏꯁꯦ ꯀꯔꯤꯁꯨ ꯈꯟꯗꯦꯕ ꯈꯨꯟ ꯏ ꯏꯃꯨꯡꯁꯤꯡꯒꯤ ꯀꯔꯤꯁꯨ ꯈꯟꯗꯦꯕ ꯃꯣꯏꯁꯦ
ꯀꯨꯏꯗꯤ ꯀꯨꯏꯗꯧ ꯃꯥꯟꯗ꯭ꯔꯦ ꯍꯥꯏꯗꯤ ꯅꯨꯄꯤꯗꯨꯒ ꯅꯨꯄꯥꯗꯨꯒ ꯋꯥ ꯃꯣꯏ ꯃꯣꯏ ꯁꯦꯝꯕꯅꯦꯕ
ꯑꯣ
ꯉꯟꯅ ꯆꯠꯂꯁꯤ ꯈꯣꯠꯁꯤꯅꯀꯣ ꯍꯥꯏꯅꯕꯗꯣ ꯃꯣꯏ ꯅꯨ ꯄꯤ ꯏꯃꯨꯡꯗꯨꯅ ꯍꯥꯏꯔꯛꯀꯦ ꯍꯥꯏꯔꯀ ꯅꯨꯄꯤꯗꯨꯅ ꯑꯗꯨꯝ ꯍꯥꯏꯔꯅꯦꯕ ꯉꯟꯅ ꯇꯧꯁꯤ ꯈꯣꯠꯁꯤ ꯁꯤꯅ ꯑꯗꯨꯝ ꯍꯥꯏ ꯍꯥꯏꯔꯅꯦꯕ ꯑꯗꯨꯅ ꯑꯒꯥꯁ ꯅꯠꯇ꯭ꯔꯒ ꯁꯦꯞ ꯇꯦꯝꯕꯔ ꯑꯥꯒꯁꯇ ꯗꯨꯝ ꯇꯧꯗꯧ ꯃꯥꯜꯂꯦ ꯑꯥꯒꯁ ꯑꯗꯨꯝ ꯍꯥꯏꯅꯕꯅꯦ ꯑꯦ ꯂꯥꯛꯇꯗꯤ ꯀꯩꯅꯣ
ꯂꯥꯛꯑꯣ ꯂꯥꯛꯑꯣ ꯑꯩ ꯉꯥꯏꯔꯝꯗꯣꯏꯅꯤꯀꯣ ꯆꯠꯂꯣꯍꯦ ꯅꯪꯁꯨ ꯑꯗꯨꯃꯥꯢ ꯍꯥꯏꯔꯛꯀꯅꯤ ꯑꯩꯕꯨ
ꯎꯝꯃ ꯂꯥꯛ ꯈꯪꯗꯦ ꯂꯥꯛ ꯂꯥꯛꯇ꯭ꯔꯁꯨ ꯌꯥꯕꯅꯤꯗ
ꯍꯥ ꯆꯩ ꯂꯥꯛꯀꯅꯤ ꯅꯪ
ꯀꯩꯒꯤ
ꯑꯗꯨ ꯐꯥꯕ ꯂꯥꯛꯇ꯭ꯔꯗꯤ ꯃꯤꯅ ꯍꯥꯏꯅꯔꯣꯏꯗ꯭ꯔꯣ
ꯃꯥꯅꯦ ꯃꯤꯅ ꯈꯟꯗꯣꯏꯅꯦ ꯍꯥ ꯅꯣꯏ ꯅꯣꯏ ꯅꯣꯏ ꯀꯥꯡꯕꯨꯗꯨꯁꯨ ꯑꯦꯁ ꯃꯌꯥꯝꯕ ꯃꯣꯏ ꯃꯥꯆꯧꯒꯤ ꯑꯉꯥꯡ ꯂꯨꯍꯣꯡꯉꯒ ꯂꯥꯛꯁꯨ ꯂꯥꯛꯇꯦ ꯂꯥꯛꯀꯦ ꯂꯥꯛꯀꯦ ꯀꯅꯥ ꯀꯅꯥ ꯂꯥꯛꯇꯣꯏꯅꯣ ꯈꯪꯗꯦ
ꯇꯥꯕ꯭ꯔꯣ
ꯍꯣꯏ
ꯍꯜꯂꯣ
ꯇꯥꯏꯌꯦꯕ ꯇꯥꯏꯌꯦꯕ
ꯇꯥꯕ꯭ꯔꯣ
ꯇꯥꯏ ꯍꯥꯏꯕꯅꯦ ꯏꯊꯟ ꯏꯊꯟꯇ ꯂꯥꯛꯑꯒꯁꯨ ꯆꯠꯃꯤꯟꯅꯕ ꯈꯣ ꯈꯣꯀꯗꯕ ꯂꯥꯏꯇꯗꯤ ꯅꯨꯡꯉꯥꯏꯇꯦꯗꯅ
ꯎꯝ ꯀꯔꯤꯒꯤ ꯂꯩꯗꯗꯣꯏꯅꯣ ꯅꯣꯏꯅ ꯅꯪ ꯅꯃꯥꯟꯅꯕ ꯑꯃꯒ ꯂꯥꯛꯑꯣ
ꯁꯤꯁ ꯈꯪꯗꯦ ꯌꯦꯡꯒꯦ ꯑꯩ ꯏꯃꯥꯟꯅꯕ ꯂꯩꯇ꯭ꯔꯒ ꯇꯣꯛ ꯇꯣꯛꯄ ꯇꯥꯕꯅꯦ ꯍꯥ ꯇꯥꯕ꯭ꯔꯣ
ꯏꯅꯥꯎꯄꯥ ꯂꯩꯖꯤꯗꯤ
ꯏꯁ ꯏꯅꯥꯎꯄꯥ ꯂꯩꯖꯤꯗꯤ ꯀꯥꯢ ꯅꯪꯗꯤ ꯂꯩꯇ꯭ꯔꯣ
ꯑꯩꯈꯣꯏ ꯏꯅꯥꯎꯄꯥ ꯂꯩꯁꯤꯗꯤ ꯅꯅꯥꯎ ꯅꯨꯨꯄꯥꯈꯣꯏꯁꯨ ꯂꯩꯌꯦ
ꯏꯅꯥꯎꯅꯨꯄꯥ ꯍꯣꯢꯗꯤ ꯇꯣꯉꯥꯜꯂꯦꯗꯅ ꯍꯣꯏ ꯏꯅꯥꯎ ꯅꯨꯄꯥꯝꯃꯒ ꯂꯥꯛ ꯏꯅꯥꯎ ꯅꯨꯄꯥꯝꯃꯒ ꯂꯥꯛꯄ ꯌꯥꯏ ꯍꯣꯏ
ꯇꯥꯕ꯭ꯔꯣ
ꯍꯣꯢ ꯇꯥꯏꯌꯦꯕꯥ
ꯕ꯭ꯔꯣ
ꯇꯥꯏꯌꯦꯃꯦ ꯅꯪꯕꯣ
ꯇꯥꯗꯕ꯭ꯔꯥꯅ ꯈꯟꯕꯅꯦ ꯅꯪꯖꯨ ꯀꯔꯤꯔ ꯈꯪꯗꯦ
ꯆꯔꯥꯃꯨꯛ ꯋꯥꯜꯂꯕꯣꯏ ꯋꯥꯜꯂꯤꯔꯣ
ꯎꯝ ꯆꯥꯛ ꯂꯥꯝꯃꯦ ꯋꯥꯔꯤ ꯁꯥꯟꯅꯕꯗ ꯆꯥꯛ ꯂꯥꯝꯃꯦ ꯑꯗꯨꯒꯤ
ꯑꯁ ꯂꯣꯏꯔꯦ ꯋꯥꯔꯤ ꯁꯥꯟꯅꯕꯗ ꯆꯥꯛ ꯂꯥꯝꯃꯦ ꯀꯥꯏꯅ ꯅꯪꯖꯨ ꯖꯥꯠ ꯖꯥꯠꯅꯤꯗ ꯋꯥꯔꯤ ꯁꯥꯟꯅꯕꯗ ꯆꯥꯛ ꯂꯥꯛꯃꯦ ꯍꯥꯏꯔꯒꯗꯤ
ꯅꯥꯃꯨ
ꯏꯅꯥꯎꯄꯥꯗꯣ ꯑꯩ ꯎꯔꯒ ꯔꯣꯏꯔꯦꯍꯦ ꯐꯣꯟꯗ ꯋꯥꯔꯤ ꯁꯥꯟꯅꯔꯒ ꯆꯥꯛ ꯆꯥꯏ ꯍꯥꯏꯌꯦ
ꯆꯥꯛ ꯆꯥꯕ ꯐꯥꯎ ꯃꯇꯝ ꯂꯩꯇꯦ
ꯇꯞ ꯇꯞ ꯁꯥꯏꯌꯨꯀꯣ ꯊꯕꯛ ꯆꯤꯟꯃꯟꯗꯅꯀꯣ
ꯎꯝ
ꯅꯣꯏ ꯅꯃꯥꯗꯣ ꯉꯁꯤ ꯄꯩꯁꯥꯐꯅꯌꯥꯝ ꯐꯪꯉꯒ ꯂꯥꯛꯑꯝꯃꯅꯤ ꯑꯗꯨ ꯄꯩꯁꯥ ꯄꯥꯏꯔꯒ
ꯎꯝ ꯂꯣꯏ ꯂꯩꯔꯒ ꯂꯥꯛꯑꯦ
ꯀꯔꯤ
ꯑꯋꯥꯠꯄ ꯉꯥꯛꯇ ꯕꯖꯥꯔ ꯆꯠꯇꯕꯗꯣ ꯀꯨꯏꯃꯟꯕꯒꯤꯀꯣ ꯑꯋꯥꯠ ꯑꯄꯥ ꯏꯃꯨꯡꯒꯤ ꯗꯣ ꯂꯣꯏ ꯂꯩꯔꯒ ꯂꯥꯛꯑꯦꯕ
ꯑꯗꯣ ꯑꯗꯨ ꯑꯣꯏꯔꯖꯨ ꯁꯤꯡꯗꯣ ꯀꯤꯂꯣ ꯌꯦꯡꯈꯩ ꯍꯥꯏꯔꯒꯗꯤ ꯂꯤꯁꯤꯡ ꯑꯍꯨꯝ ꯂꯩꯔꯦꯀꯧꯅꯣ
ꯀꯤꯂꯣ ꯌꯥ ꯌꯥꯡꯈꯩ ꯌꯧꯔꯦꯏ ꯅꯤꯐꯐꯨ ꯒꯨꯝꯕ ꯌꯥꯎꯒꯗ꯭ꯔꯣ ꯍꯥ ꯈꯪꯗꯦ ꯅꯤ ꯌꯥ ꯅꯤꯐꯨꯁꯨ ꯌꯧꯔꯝꯗꯧ ꯃꯥꯜꯂꯦꯗ ꯀꯦꯖꯤ ꯀꯨꯟꯊ꯭ꯔꯥꯃꯨꯛ ꯌꯧꯒꯗ꯭ꯔꯥ
ꯀꯩꯅꯣꯗ ꯀꯦꯖꯤ ꯑꯣꯟꯅꯕꯒꯤ ꯄ꯭ꯂꯥꯛ ꯀꯩꯅꯣꯗꯣ ꯂꯩꯇꯕ꯭ꯔꯣ
ꯍꯣꯏ ꯂꯩꯇꯦ
ꯑꯁ ꯑꯗꯨꯒꯨꯝꯕ ꯑꯃꯃꯨꯛ ꯂꯩꯔꯣꯅꯦ
ꯎꯝ ꯍꯌꯦꯡꯋꯥꯏ ꯁꯤꯡ ꯌꯣꯟꯕ ꯀꯥꯟꯗ ꯂꯩꯔꯨꯅꯤ
ꯌꯥꯝ ꯇꯥꯡꯉꯃꯣꯏꯗ ꯆꯥ ꯇ꯭ꯔꯦꯠ ꯆꯥꯅꯤꯄꯥꯟ ꯄꯤꯔꯝꯒꯗ꯭ꯔꯥ
ꯎꯝ ꯂꯤꯁꯤꯡ ꯑꯃ ꯍꯦꯜꯂꯝꯃꯅꯦ ꯄꯤꯛꯄꯗꯣ
ꯑꯗꯨꯒꯨꯝ ꯂꯩꯖ ꯌꯥꯎ ꯌꯥꯎꯔꯝ ꯒꯅꯤ
ꯑꯥ
ꯑꯗꯨ ꯑꯗꯨ ꯂꯩꯔꯒꯗꯤ ꯑꯥꯗ ꯑꯣꯗꯅ ꯈꯣꯠꯇꯅ ꯇꯧꯗꯣꯏ ꯁꯔꯨꯄꯨꯗꯤ ꯆꯦꯔꯪꯗ ꯂꯣꯏ ꯑꯣꯜꯂꯒ ꯄꯨ ꯌꯥꯏꯗꯅ ꯌꯥꯡꯈꯩ ꯌꯥꯡꯈꯩꯅꯦ ꯁꯤ ꯀꯤꯂꯣ ꯑꯃꯅꯦ ꯍꯥꯏꯕꯗ ꯑꯣꯟꯁꯨ ꯑꯣꯟꯅꯗ꯭ꯔꯦ ꯈꯨꯗꯛ ꯈꯨꯗꯛꯇ ꯁꯨꯝ ꯌꯣꯟꯕ ꯌꯥꯏꯗꯅ
ꯍꯣꯏ ꯌꯥꯏ
ꯑꯗꯨꯃꯥꯏꯅ ꯇꯧꯔꯗꯤ ꯅꯣꯏ ꯅꯣꯏ ꯃꯥꯁꯨ ꯑꯥ ꯌꯧꯔꯒ ꯋꯥꯁꯨ ꯋꯥꯔꯔꯣꯏ ꯅꯣꯏ ꯃꯥꯗꯤ ꯑꯗꯨꯝ ꯌꯣꯢ ꯍꯥꯔ꯭ꯇ ꯀꯩꯅꯣ ꯇꯧꯔ ꯑꯣꯜꯂꯒ ꯌꯥꯝ ꯌꯥꯝ ꯍꯦꯟꯅ ꯍꯥꯞꯄꯝꯃꯗꯧ ꯃꯥꯜꯂꯤ
ꯑꯗꯨꯅꯦ ꯄꯥꯡꯕꯅꯦꯕ ꯑꯗꯣ ꯅꯨꯄꯤꯗꯣ ꯏꯃꯥꯗꯣ
ꯃꯤꯒꯤ ꯑꯩꯈꯣꯏꯅ ꯌꯥꯝ ꯋꯥꯅ ꯇꯧꯔꯨꯕꯗꯣ ꯑꯗꯨꯁꯨ ꯈꯔ ꯈꯔ ꯈꯟꯒꯗꯕꯅꯦꯕ ꯄꯩꯁꯥ ꯐꯪꯉꯅꯤꯅ ꯑꯣꯏꯔꯁꯨ ꯍꯥꯏꯕꯗꯤ ꯑꯩꯈꯣꯏ ꯃꯥꯡꯕꯅꯦꯕ
ꯎꯝ
ꯁꯨꯃꯥꯏꯅ ꯇꯧꯔꯣꯏꯗꯝꯅꯤ ꯑꯩꯈꯣꯏꯒꯤ ꯌꯥꯝ ꯑꯩꯈꯣꯏꯒꯤ ꯁꯦꯟꯗꯣꯡ ꯂꯩꯅꯕ ꯇꯣꯡꯅꯕꯀꯣ ꯇꯣꯒꯗꯕꯅꯦꯕ
ꯆꯨꯝꯃꯦ ꯆꯨꯝꯃꯦ
ꯀꯩ ꯃꯊꯦꯜꯅꯣ ꯑꯣ ꯌꯦꯟ
ꯌꯦꯟꯁꯥ ꯎꯝ
ꯅꯣꯏ ꯃꯥꯁꯨ ꯂꯝꯃꯝꯅꯤ ꯆꯥꯃꯤꯟꯅꯧꯃꯦ ꯅꯣꯏꯕꯣ
ꯆꯥꯈ꯭ꯔꯦ
ꯅꯣꯏꯁꯤꯀꯣ ꯁꯨꯛꯆꯥ ꯆꯥ ꯆꯥꯃꯤꯟꯅꯗꯦ ꯆꯥꯛ ꯍꯥꯏꯔ ꯆꯥꯃꯤꯟꯅꯗꯦ ꯑꯩꯈꯣꯏ ꯏꯃꯨꯡꯒꯤ ꯀꯩꯩꯅꯣꯅꯤ ꯑꯩꯈꯣꯏ ꯏꯃꯨꯡꯒꯤ ꯑꯩ ꯀꯩꯅꯣꯝ ꯂꯤꯕꯤꯒꯦꯕꯀꯣ ꯂꯧꯗ ꯀꯨꯝꯃꯒꯁꯨ ꯀꯣ ꯍꯜ ꯍꯜꯂꯛꯄ ꯃꯇꯝꯗ ꯆꯥꯛ ꯌꯥꯝꯒꯦꯔꯥ ꯌꯥꯝꯃꯣꯏꯒꯦꯔꯥ ꯈꯤꯇꯪ ꯑꯣꯔꯁꯨ ꯆꯥꯃꯤꯟꯅꯕꯅꯦ ꯑꯩꯈꯣꯏ ꯑꯁꯦꯡꯕꯅꯦ ꯍꯌꯦꯡꯋꯥꯏ ꯅꯣꯏ ꯅꯣꯏ ꯂꯩꯔꯒꯀꯣ ꯆꯥꯅꯤꯡꯉꯤ ꯀꯥꯢꯅ ꯍꯦꯛꯇ ꯆꯥꯕ ꯈꯣꯠꯄꯗꯤ ꯑꯩꯗꯤ ꯌꯥꯔꯣꯏꯕꯀꯣ ꯈꯤꯇꯪ ꯑꯣꯏꯒꯦꯔꯥ ꯌꯥꯝ ꯈꯤꯇꯪ ꯆꯥꯅꯤꯡꯗꯦ ꯍꯥꯏꯔꯒꯁꯨ ꯆꯥꯁꯤ ꯆꯥꯁꯤ ꯇꯧꯒꯗꯕꯅꯦ ꯇꯧꯒꯗꯕꯅꯦ ꯑꯗ ꯅꯣꯢꯗꯤ ꯃꯤ ꯑꯍꯨꯝ
ꯑꯩꯅ ꯍꯥꯏꯕꯗꯤ ꯑꯩꯅ ꯑꯩꯅ ꯆꯥꯅꯤꯡꯗ꯭ꯔꯗꯤ
ꯑꯁ ꯆꯥꯅꯤꯡꯗ꯭ꯔꯁꯨ ꯂꯧꯒꯨꯝꯕ ꯋꯥꯅ ꯆꯠꯂꯒꯗꯤ ꯁꯣꯏꯅ ꯆꯥꯅꯤꯡꯉꯛꯀꯅꯦꯕ ꯑꯗꯣ ꯅꯪꯅ ꯆꯥꯛ ꯊꯤꯕꯤꯔꯒ ꯆꯥꯛ ꯊꯤꯕꯤꯔꯒ ꯆꯥꯁꯤ ꯆꯥꯁꯤ ꯃꯤ ꯃꯁꯤꯡ ꯌꯥꯝꯕ ꯌꯥꯝꯗꯕ ꯆꯥꯒꯗꯕꯅꯦ
ꯍꯣꯏ ꯍꯣꯏ ꯍꯣꯏ
ꯑꯩ ꯑꯩꯒꯤ ꯏꯊꯧꯕꯨꯗꯤ ꯅꯠꯇꯦꯕꯀꯣ ꯅꯣꯏꯅ ꯇꯧꯔꯤꯕ ꯆꯥꯛ ꯆꯥꯕ ꯀꯩ ꯍꯥꯏꯁꯤꯔ ꯃꯑꯣꯡꯗꯣ ꯑꯩ ꯃꯔꯛ ꯃꯔꯛꯇ ꯌꯥꯝ ꯁꯥꯎꯅꯤꯡꯉꯦ ꯏꯊꯟꯗ ꯈꯜꯂꯒ ꯍꯥꯏꯔꯨꯔꯒ ꯏꯊꯧ ꯅꯠꯇꯦꯅ ꯑꯗꯨ ꯇꯧꯅꯦꯅ ꯑꯩꯅ ꯀꯟꯅ ꯁꯥꯎ ꯁꯥꯎꯅꯤꯡꯉꯒꯁꯨ ꯀꯟꯅ ꯍꯥꯏꯗ ꯂꯦ ꯑꯗꯨꯝ ꯆꯥꯃꯤꯟꯅꯧ ꯈꯣꯠꯂꯨ ꯍꯥꯏꯒ ꯂꯣꯏꯔꯝꯅꯤ
ꯎꯝ
ꯅꯣꯢꯗꯤ ꯃꯤ ꯑꯍꯨꯝ ꯈꯛꯇꯡ ꯂꯩꯔꯒ ꯅꯨꯡꯗꯥꯡꯗ ꯑꯣꯏꯔꯁꯨ ꯑꯌꯨꯛꯇ ꯑꯣꯏꯔꯁꯨ ꯆꯥꯅꯤꯡ ꯆꯥꯅꯤꯡꯕ ꯑꯔꯩ ꯑꯔꯩꯕ ꯑꯗꯨꯝ ꯄꯪꯆꯥꯗ ꯆꯥꯢ ꯑꯗꯨ ꯌꯥꯝ ꯐꯠꯇꯦ ꯍꯥꯏꯕ
ꯎꯝ
ꯍꯣꯏ ꯑꯩꯈꯣꯏꯗꯤ ꯁꯦꯡꯅ ꯍꯥꯏꯕꯅꯤ ꯌꯥꯝꯅ ꯀꯩ ꯍꯥꯏꯁꯤꯔꯥ ꯊꯥꯒꯠꯄꯩ ꯋꯥꯗꯤ ꯅꯠꯇꯦꯕꯀꯣ ꯑꯗꯨꯒꯨꯝꯕ ꯂꯧꯒꯨꯝꯕ ꯀꯨꯃꯒ ꯑꯗꯨꯝ ꯇꯧꯔꯒꯗꯤ ꯆꯥꯛ ꯑꯗꯨꯝ ꯆꯥꯃꯤꯟꯅꯩ ꯑꯗꯨꯒꯤ ꯅꯨꯡꯗꯥꯡꯗꯒꯨꯝꯕꯁꯨ ꯅꯨꯡꯗꯥꯡꯗꯒꯨꯝꯕꯁꯨ ꯁꯨꯅꯦ ꯑꯩꯈꯣꯏ ꯏꯃꯥꯒꯨꯝꯕ ꯃꯤ ꯑꯇꯣꯞꯄ ꯌꯨꯝꯗ ꯑꯗꯨꯝ ꯀꯣꯏꯕ ꯈꯣꯠꯄ ꯆꯠꯂꯒꯗꯤ ꯑꯈꯣꯏ ꯆꯥꯛ ꯆꯥꯗꯦꯕ ꯍꯣꯏ ꯗꯨꯝ ꯉꯥꯏꯕꯅꯦꯕ ꯂꯥꯝꯃꯒꯗꯤ ꯐꯣꯟ ꯇꯧꯋꯦ ꯑꯗꯨꯝ ꯂꯥꯛꯑꯣ ꯈꯣꯠꯂꯣ ꯆꯥꯔꯁꯦ ꯈꯣꯠꯁꯦꯅ ꯑꯗꯨꯝ ꯐꯣꯟ ꯇꯧꯔ ꯉꯥꯏꯅꯔ ꯑꯗꯨꯝ ꯆꯥꯕꯅꯦ ꯃꯤ ꯑꯍꯟ ꯑꯍꯟ ꯍꯟ ꯑꯍꯟꯁꯤꯡꯅ ꯍꯥꯏꯔꯤꯗꯣ ꯆꯥꯛ ꯆꯥꯃꯤꯟꯅꯕꯁꯦ ꯑꯈꯣꯏ ꯅꯨꯡꯁꯤꯅꯕꯒꯤ ꯀꯩ ꯍꯥꯏꯁꯤꯔꯥ ꯄꯨꯟꯅ ꯂꯩꯃꯤꯟꯅꯕ ꯅꯨꯡꯁꯤꯕꯒꯤ ꯑꯥ ꯁꯤ ꯁꯤꯝꯕꯣꯜꯅꯤ ꯁꯥꯏꯅꯤꯅ ꯍꯥꯏꯗꯣ
ꯆꯨꯝꯃꯦ ꯆꯨꯝꯃꯦ
ꯏꯕꯨꯡꯅ ꯇꯥꯛꯄꯤꯕꯁꯤꯡ ꯂꯣꯏ ꯆꯨꯝꯃꯦ
ꯄꯨꯟ ꯄꯨꯟꯅ ꯇꯧꯃꯤꯟꯅꯕꯅ ꯐꯕꯅꯦ ꯍꯧꯖꯤꯛꯅ ꯍꯧꯔꯗꯤ ꯍꯌꯦꯡ ꯍꯌꯦꯡꯉꯩꯁꯨ ꯑꯗꯨꯒꯤ ꯍꯦꯕꯤꯠ ꯍꯥꯏꯇꯥꯔꯦꯀꯣ ꯍꯦꯕꯤꯠꯇꯨ ꯂꯩꯔꯅꯤ ꯑꯈꯣꯏꯖꯨꯅꯦ ꯃꯤ ꯁꯨꯅꯗꯤꯀꯣ ꯆꯥꯛ ꯆꯥꯕꯗꯣ ꯥꯆꯥꯛ ꯆꯥꯕꯁꯨ ꯅꯨꯡꯉꯥꯏꯇꯦꯕ ꯁꯨ ꯃꯤ ꯁꯨꯔꯒ ꯆꯥꯕ ꯆꯥꯕꯁꯨ ꯅꯨꯡꯉꯥꯏꯌꯦꯕ
ꯑꯥ ꯑꯗꯨꯅꯦ ꯏꯟꯁꯥꯡ ꯍꯥꯎꯇꯕ ꯀꯥꯟꯗꯁꯨꯀꯣ
ꯋꯥꯈꯜ ꯄꯦꯜ ꯄꯦꯜꯂꯦꯕ ꯑꯣ
ꯎꯝ ꯑꯗꯨꯅꯦ ꯌꯥꯝ ꯍꯥꯎꯋꯦ ꯆꯥꯛ ꯏꯟꯁꯥꯡ ꯍꯥꯎꯇ꯭ꯔꯁꯨ ꯃꯤ ꯌꯥꯝꯃꯗꯤ ꯑꯗꯨꯝ ꯆꯥꯕ ꯅꯨꯡꯉꯥꯏꯌꯦꯕ
ꯑꯩꯈꯣꯏ ꯈ꯭ꯔꯤꯁꯃꯥꯁ ꯃꯇꯝꯗꯒꯀꯣ ꯏꯅꯥꯎꯅꯨꯄꯥ ꯍꯣꯏ ꯑꯗꯨꯒꯤ ꯑꯁꯔꯒꯨꯝꯕ ꯍꯥꯞꯄꯤ ꯍꯥꯞꯄꯦꯗꯅ ꯍꯥꯞꯄꯗꯣ ꯃꯣꯏꯗꯤ ꯊꯕꯛ ꯀꯣꯟꯅ ꯇꯧꯕꯗꯣ ꯑꯈꯣꯏ ꯆꯥꯛ ꯆꯥꯔ ꯑꯗꯨꯝ ꯐꯣꯟ ꯇꯧꯕꯅꯦ ꯂꯥꯛꯑꯣ ꯂꯥꯛꯑꯣ ꯆꯥꯔꯁꯦꯅ ꯊꯕꯛ ꯋꯥꯠꯂꯤꯕ ꯂꯣꯏꯗ꯭ꯔꯤꯕ ꯈꯣꯠꯄ꯭ꯔꯥꯅ ꯑꯗꯨꯝ ꯐꯣꯟ ꯇꯧꯅꯔꯒ ꯗꯨꯝ ꯆꯥꯕꯅꯦ ꯑꯠ ꯑꯗꯨ ꯐꯥꯎ ꯇꯧꯋꯦ ꯍꯥꯏꯕꯅꯦꯗ
ꯍꯣꯏ ꯈꯪꯒꯦ ꯅꯣꯡ ꯆꯨꯕ ꯂꯦꯞꯄꯕꯣ
ꯀꯔꯤ
ꯅꯣꯡ ꯆꯨꯗ꯭ꯔꯕꯣ
ꯇꯥꯗꯦ ꯀꯩ ꯍꯥꯏꯕꯅꯣ
ꯅꯣꯡ ꯆꯨꯗ꯭ꯔꯕꯣ ꯍꯥꯏꯝꯅꯤꯗ ꯅꯣꯡ ꯆꯨꯕꯗꯣ ꯂꯦꯞꯄꯕꯣ
ꯂꯦꯞꯇꯦꯕ ꯈꯤꯛꯂꯤꯑꯦꯕ ꯅꯣꯡ ꯈꯤꯛꯄ ꯍꯥꯏꯇꯥꯔꯦ ꯌꯥꯝ ꯀꯟꯅꯕꯨꯗꯤ ꯆꯨꯗꯕ ꯒꯥꯔꯤ ꯃꯈꯣꯟ ꯇꯥꯗ꯭ꯔꯣ
ꯇꯥꯌꯦꯕꯥ
ꯑꯁ ꯑꯗꯨꯅꯦ ꯋꯥꯔꯤ ꯁꯥꯕ ꯅꯨꯡꯉꯥꯏꯇꯝꯅꯦ ꯒꯥꯔꯤꯁ ꯈꯔ ꯃꯝ
ꯍꯣꯏ ꯍꯣꯔꯦꯟ ꯍꯣꯔꯦꯟ ꯐꯖꯟ ꯁꯥꯁꯤꯀꯣ
ꯍꯣꯏ ꯍꯣꯏ
ꯍꯣꯔꯦꯟ ꯐꯖꯟ ꯁꯥꯁꯦꯕ ꯅꯪ ꯅꯨꯡ ꯋꯥꯏꯔꯝꯀꯣ ꯑꯗꯨꯗ ꯐꯖꯟ ꯆꯠ ꯍꯣꯏ
ꯉꯁꯥꯏꯁꯨ ꯀꯩꯅꯣꯗ ꯍꯣꯠꯁꯄꯣꯠ ꯆꯤꯡꯉꯒ ꯁꯥꯏ ꯋꯥꯔꯤ ꯁꯥꯏ
ꯀꯅꯥꯗꯥ
ꯑꯗꯨꯗ ꯑꯥ ꯏꯃꯥꯟꯅꯕꯤ ꯑꯃꯥꯗ
ꯑꯣ
ꯑꯩ ꯉꯁꯥꯏ ꯁꯥꯏ ꯍꯥꯏꯗꯨꯗꯤ
ꯑꯣ ꯑꯣ ꯑꯣ
ꯑꯩ ꯑꯩꯒꯤ ꯐꯣꯟꯁꯦ ꯅꯦꯠꯋꯥꯛ ꯅꯨꯡꯉꯥꯏꯇꯝꯅꯤꯅꯀꯣ
ꯎꯝ ꯑꯩꯒꯤꯁꯨ ꯅꯨꯡꯉꯥꯏꯇꯦꯗ ꯑꯗꯨ ꯑꯣꯏꯔꯁꯨ ꯑꯗꯨꯝ ꯁꯥꯕꯗꯤ ꯌꯥꯏꯕ
ꯍꯣꯏ
ꯏꯅꯥꯎꯄꯥꯒꯤꯗꯤ ꯁꯨꯞꯌꯥ ꯌꯥꯗ꯭ꯔꯕꯅꯦ ꯑꯩꯒꯤ ꯐꯣꯟ ꯑꯣꯏꯕꯩꯅꯦ ꯈꯪꯕ꯭ꯔꯣ
ꯍꯣꯏ ꯍꯣꯏ ꯅꯪꯒꯤ ꯐꯣꯟꯗꯤ ꯅꯦꯠꯋꯥꯛ ꯌꯥꯝ ꯅꯨꯡꯉꯥꯏꯕꯗꯣ ꯍꯥ
ꯍꯥ ꯑꯗꯨ ꯅꯠ
ꯌꯥꯝ ꯌꯥꯝ ꯐꯩꯌꯦ ꯐꯖꯅ ꯄꯥꯏꯌꯣ
ꯑꯗꯨꯅꯦ ꯐꯖꯟ ꯄꯥꯏꯔꯤꯅꯦ ꯑꯩꯁꯨ
ꯅꯣꯏ
ꯑꯣ
ꯅꯣꯏ ꯁꯥꯏꯒꯤ